ꯇꯥꯕ
ꯇꯥꯔꯦ ꯇꯥꯔꯦ
ꯍꯧꯖꯤꯛꯀꯥꯟꯗꯤ ꯌꯥꯝ ꯊꯨꯝ ꯊꯅ ꯇꯥꯅꯔꯦꯀꯣ
ꯑꯗꯣ ꯅꯝꯕꯔ ꯑꯃꯗꯨꯗꯗꯤ ꯇꯥꯗꯦ ꯑꯃꯗꯨꯗꯤ ꯇꯥꯗꯦ ꯁꯤ ꯅꯝꯕꯔꯁꯤꯅꯅ ꯊꯨꯅ ꯇꯥꯏ
ꯎꯝ ꯅꯪ ꯑꯇꯣꯞꯄꯗꯤ ꯀꯔꯥꯏ ꯀꯥꯏ ꯁꯥꯟꯅꯒꯦ ꯍꯣꯏ ꯃꯤ ꯂꯩꯕ꯭ꯔꯣ
ꯁꯥꯟꯅꯕ ꯍꯥꯏ ꯁꯪꯀꯔ ꯁꯥꯟꯅꯔꯦ ꯁꯨꯕꯥꯁ ꯁꯥꯟꯅꯔꯦ ꯅꯪ ꯁꯥꯟꯅꯔꯦ ꯑꯗꯨꯒ ꯑꯇꯣꯞꯄ ꯁꯌꯥ ꯏꯁꯅꯤꯌꯥꯁꯨ ꯁꯥꯟꯅꯍꯧꯗ꯭ꯔꯤꯗ ꯃꯣꯏ ꯑꯕꯗ ꯁꯥꯟꯅꯔꯤ
ꯃꯥꯗꯤ ꯍꯥꯏꯗꯤ ꯇꯧꯁꯤꯟꯗꯕ ꯇꯟꯗ꯭ꯔꯣ ꯌꯥꯝ ꯂꯩꯔꯝꯒꯅꯤ ꯃꯥꯗꯤ ꯃꯤ ꯍꯥꯄꯅꯤꯅ ꯋꯥꯏ ꯊꯣꯛꯍꯌꯦ ꯎꯝ
ꯋꯥꯔꯤ ꯍꯥꯏꯖꯩ ꯑꯗꯨꯝꯥꯏ ꯀꯩꯅꯣ ꯂꯩꯕ ꯑꯥꯗ ꯅꯨꯡꯉꯥꯏꯕ꯭ꯔ ꯈꯣꯠꯄ꯭ꯔ ꯈꯔ ꯍꯪꯖꯤꯜꯂꯒ ꯑꯗꯒꯤ ꯃꯥꯒꯤ ꯄꯤ ꯑꯩꯆ ꯗꯤ ꯇꯧꯔꯤꯕꯗꯨꯣ ꯀꯃꯥꯏꯅ ꯀꯃꯥꯏꯅ ꯇꯧꯔꯤꯅꯣ ꯈꯣꯠꯂꯤꯅꯣꯒ ꯍꯪꯒꯦꯔꯦ
ꯃꯥ ꯍꯧꯖꯤꯛ ꯀꯥꯏꯗꯅ ꯂꯩꯔꯤ ꯑꯦꯝꯌꯨꯗꯨ ꯅꯠꯇ꯭ꯔꯣ
ꯅꯠꯇꯦ ꯇ꯭ꯔꯤꯄꯨꯔꯥꯗꯅꯤ
ꯑꯣ ꯃꯥ ꯇ꯭ꯔꯤꯄꯨꯔ ꯥꯔꯗ ꯂꯩꯔꯕ ꯑꯩꯗꯤꯦ ꯃꯥꯁꯦ ꯑꯦꯝ ꯌ ꯌꯨ ꯂꯩꯗꯃꯛꯇ ꯈꯜꯂꯤꯕ
ꯃꯥꯏ ꯄꯦꯖꯇꯦ ꯍꯧꯔꯔꯕꯗꯤ ꯀ꯭ꯔꯣꯁꯋꯥꯛ ꯇꯧꯔꯤꯕꯅꯤ ꯍꯧꯖꯤꯛ
ꯎꯝ ꯅꯪꯒꯤꯅ ꯀꯃꯥꯏꯅ ꯇꯧꯗꯣꯏꯦꯕ ꯀꯩꯅꯣꯝ ꯇꯧꯔꯗꯤ ꯐꯕꯅꯤꯅꯦ ꯅꯪ
ꯑꯩꯔꯣ ꯑꯩ ꯄꯦꯖꯁꯤ ꯇꯧꯅꯤꯡꯗ꯭ꯔꯦꯗ ꯑꯗꯨꯝ ꯊꯕꯛ ꯑꯣꯏꯅ ꯊꯥꯔꯒꯦꯗ ꯍꯣꯏ ꯅꯦꯠꯄꯨꯗꯤ ꯀ꯭ꯋꯥꯂꯤꯐꯥꯏ ꯇꯧꯅꯤ ꯅꯦꯠ ꯀ꯭ꯋꯥꯂꯤꯐꯥꯏꯕꯨꯗꯤ ꯑꯣꯏꯅꯕ ꯇꯧꯅꯦꯕ ꯍꯌꯦꯡ ꯄꯣꯆꯥ ꯁꯛ ꯀꯧꯔꯛꯑꯒꯗꯤ ꯆꯪꯉꯨ ꯌꯥꯅꯕ
ꯍꯣꯏ ꯑꯗꯨꯅꯤ ꯑꯗꯨꯃ ꯂꯣꯏꯊꯣꯛꯈ꯭ꯔꯗꯤ ꯌꯥꯏꯗꯅ
ꯎꯝ
ꯍꯣꯏ ꯌꯣꯒꯁꯨꯝ ꯀꯥꯟꯅꯩ ꯑꯗꯨꯝ ꯌꯣꯒꯒꯤ ꯀꯩ ꯑꯣꯖꯥꯁꯨ ꯑꯗꯨꯝ ꯍꯥꯏꯗꯤ ꯀꯧꯔꯛꯀꯩꯅꯣꯗꯤ ꯌꯣꯒꯥꯁꯤꯦ ꯑꯗꯨꯝ ꯀꯩꯅꯣ ꯏꯕꯣꯂꯨꯁꯟ ꯂꯥꯛꯄ ꯀꯥꯟꯗ ꯀꯩꯅꯣ ꯇꯧꯔꯗꯣꯏꯅꯦꯕ ꯑꯗꯨꯝ ꯍꯥꯏꯗꯤ ꯍꯧꯖꯤꯛꯀꯥꯟ ꯌꯣꯒꯁꯦ ꯌꯥꯝ ꯄꯥꯝꯅꯩꯗꯅ
ꯎꯝ ꯑꯗꯩ ꯍꯣꯏ ꯀꯝꯄꯜꯁꯔꯤ ꯑꯣꯏꯔꯦꯅ ꯑꯗꯨꯝ ꯁ꯭ꯀꯨꯜ ꯀꯥꯔꯤꯀꯨꯂꯝꯗꯨꯁꯨ
ꯍꯣꯏ ꯑꯗꯨꯒꯤꯈꯤ ꯑꯗꯨꯝ
ꯃꯣꯏ ꯈꯪꯗꯦ ꯑꯗꯣ ꯍꯟꯗꯛꯀꯤ ꯃꯣꯏ ꯑꯁꯤꯒꯤ ꯊꯧꯕꯥꯜꯒꯤ ꯑꯃ ꯅꯄꯣꯇꯌꯥ ꯑꯃ ꯍꯥꯡꯉꯦꯅ ꯇꯧꯕꯗꯣ ꯑꯗꯣ ꯍꯣꯏ ꯌꯥꯏ ꯀꯦꯝꯄꯁꯁꯤ ꯄꯤꯛꯄ꯭ꯔꯥ ꯈꯪꯗꯦ
ꯄꯤꯔꯝꯒꯅꯤ ꯄꯍꯥꯟ ꯁꯥꯇ꯭ꯔꯁꯨ ꯌꯥꯝꯗ꯭ꯔꯕꯗ ꯐꯒꯠꯂꯛꯑꯦ ꯑꯍꯥꯟꯕ ꯍꯧꯕꯗ ꯉꯥꯏꯕ
ꯑꯩꯅꯕꯣꯗꯤ ꯑꯥꯇꯩꯒꯤꯗꯤ ꯀꯩꯅꯣ ꯌꯣꯒꯒꯤ ꯂꯣꯏꯅ
ꯍꯜꯂꯣ ꯍꯜꯂꯣ